ꯅꯡꯒꯔ
ꯅꯦ ꯃꯊꯟꯇ ꯑꯗꯨꯝ ꯇꯣꯛꯈ꯭ꯔꯅꯤꯗ
ꯑꯥ ꯑꯥ ꯑꯥ ꯑꯩ ꯐꯖꯅ ꯋꯥꯔꯤ ꯁꯥꯔꯤꯉꯩꯗ ꯅꯨꯡꯉꯥꯏ ꯍꯥꯏꯔꯤꯉꯩꯗ
ꯑꯗꯨꯅꯦ ꯃꯇꯝ ꯁꯤ ꯂꯤꯃꯤꯠ ꯑꯣꯏꯔꯉ ꯍꯣꯏ ꯍꯜꯂꯈ꯭ꯔꯦ ꯑꯗꯨ ꯑꯩꯈꯣꯏꯗꯤ ꯀꯔꯤꯅꯣꯃ ꯆꯥꯔꯒ ꯂꯩ ꯍꯥꯏꯕ ꯅꯦꯅꯀꯣ
ꯑꯥ
ꯑꯩꯅ ꯆꯠꯈ꯭ꯔꯕꯅꯤꯗ ꯅꯨꯡꯉꯥꯏꯁꯅꯨ
ꯍꯣꯏ ꯃꯈꯣꯏꯁꯦ ꯀꯩꯅꯣꯗ ꯋꯥꯁꯨ ꯉꯥꯡꯕ ꯍꯥꯏꯔꯁꯨ ꯏꯁꯥꯗ ꯆꯟꯆꯟꯗꯤ ꯐꯖꯅ ꯍꯥꯏꯌꯦꯗꯅ ꯍꯣꯠꯅ ꯃꯩꯇꯩꯂꯣꯟꯗꯣ ꯑꯗꯨ ꯑꯣꯏꯔꯁꯨ ꯃꯥꯒꯤ ꯏꯅꯥꯎꯅꯨꯄꯤ ꯑꯃꯗ ꯂꯩꯁꯥꯕꯤ ꯄꯤ ꯃꯗꯨ ꯃꯥꯗꯤ ꯍꯥꯏꯗꯕꯅꯤ
ꯎꯝ ꯃꯣꯏꯒꯤ ꯌꯨꯝꯁꯤꯗꯤ ꯃꯤ ꯀꯅꯥ ꯀꯅꯥ ꯂꯩꯕ꯭ꯔꯣ ꯀꯣ
ꯅꯨꯄꯥ ꯃꯃꯥꯅꯤ ꯃꯥꯒꯤ ꯏꯆꯥ ꯅꯨꯨꯄꯥꯅꯤ ꯑꯗꯨꯒ ꯃꯥꯌꯨꯝꯗ ꯑꯗꯨꯝ ꯂꯩꯕ ꯅꯨꯄꯤ ꯑꯃ ꯆꯝ ꯀꯩꯁꯨ ꯃꯤ ꯌꯥꯝꯃꯦ ꯈꯪꯗꯦ
ꯑꯣ ꯑꯩꯈꯣꯏꯒꯤ ꯅꯦꯛꯁ ꯅꯦꯛꯁ ꯊꯥꯔꯠ ꯅꯦꯛꯁ ꯗꯅꯤꯀꯣ ꯑꯩꯗꯤ ꯁꯦꯀꯦꯟ ꯅꯦꯛꯁꯔ ꯈꯟꯕ
ꯁꯦꯀꯦꯟ ꯅꯦꯛꯁꯁꯤ ꯒꯦꯠꯁꯨ ꯍꯥꯡꯗꯕꯅꯤ ꯃꯈꯣꯏꯗꯤ ꯄꯥ
ꯎꯝ ꯅꯣꯏ ꯈꯪꯗꯕ꯭ꯔꯥ ꯑꯗꯨ ꯁꯦꯀꯦꯟ ꯒꯦꯠꯗ ꯂꯩꯕꯗꯣ
ꯃꯔꯛ ꯃꯔꯛꯇꯗꯤ ꯑꯗꯨꯝ ꯄꯥꯎ ꯐꯥꯎꯅꯥꯏ ꯂꯝꯕꯤꯗ ꯆꯠ ꯊꯦꯡꯅꯕ ꯀꯥꯟꯗꯗꯤ ꯑꯗꯨꯝ ꯃꯔꯛ ꯃꯔꯛꯗꯗꯤ ꯈꯪꯗꯦ ꯑꯍꯥꯟꯅꯤ ꯃꯈꯣꯏꯗꯤ ꯑꯍꯥꯟ ꯑꯣꯏꯈ꯭ꯔꯕꯅꯤ ꯑꯉꯥꯡ ꯂꯩꯇꯕꯅꯤꯅ
ꯑꯣ
ꯃꯈꯣꯏꯗꯤ ꯐꯖꯅ ꯒꯦꯠꯁꯨ ꯂꯣꯟꯕꯅꯤ
ꯐꯖꯅ ꯀꯔꯤ ꯍꯥꯏꯕꯤꯅꯤ
ꯒꯦꯠꯇꯣ ꯄꯪ ꯄꯪ ꯍꯥꯡꯗꯦꯕ ꯑꯩꯈꯣꯏꯁꯦ ꯑꯗꯨꯝ ꯂꯣꯟꯂꯒ ꯂꯩꯕꯅꯦꯕ
ꯎꯝ ꯎꯝ ꯈꯪꯉꯦ ꯈꯪꯉꯦ ꯑꯁ ꯑꯩ ꯍꯧꯖꯤꯛ ꯆꯠꯄ ꯅꯨꯄꯤꯒꯤ ꯃꯌꯨꯝꯗꯣ ꯌꯥꯝ ꯐꯩꯅꯦ ꯗꯦꯀꯣꯔꯦꯁꯟꯗꯣ ꯑꯩꯩꯅ ꯄꯥꯝꯕꯗꯨ
ꯑꯩꯈꯣꯏꯒꯤꯁꯨ ꯑꯗꯨꯃꯥꯏꯅ ꯁꯦꯠꯁꯀꯨꯝꯕ ꯂꯩꯔꯗꯤ ꯒ꯭ꯔꯤꯟꯗꯣ ꯑꯗꯨꯝ ꯊꯥꯕ ꯌꯥꯏꯕ ꯒ꯭ꯔꯤꯟ ꯍꯥꯞꯀꯥꯟꯗ ꯌꯦꯂꯣ ꯊꯣꯛꯑꯦꯕ ꯑꯩꯈꯣꯏꯒꯤꯗꯤ ꯁꯦꯠ ꯏꯁꯩꯇꯕꯅꯤꯅ ꯍꯩꯅꯧꯒꯤ ꯃꯈꯥ ꯈꯛ ꯍꯩꯅꯧ ꯇ꯭ꯔꯤꯒꯤ ꯃꯈꯥꯗ ꯊꯝꯖꯦ ꯑꯗꯨꯝ ꯌꯥꯏꯗ ꯑꯗꯨ ꯑꯣꯏꯔꯁꯨ ꯍꯟꯗꯛꯁꯦ ꯑꯁ ꯇꯥꯝꯕꯗꯣ ꯑꯩꯁꯦ ꯀꯔꯤ ꯍꯥꯏꯁꯤꯔꯥ ꯇꯤꯂꯥꯏꯈꯣꯝꯕꯤ ꯈꯨꯏ ꯃꯩꯌꯥꯝꯕꯒꯤꯀꯣ
ꯎꯝ
ꯇꯜꯂꯦꯕ
ꯎꯝ
ꯄꯨꯔꯥ ꯑꯦꯂꯔꯖꯤꯅꯤ ꯇꯤꯂꯥꯏ ꯈꯣꯝꯕꯤꯗꯨꯗꯤ
ꯑꯣ ꯃꯣꯏꯒꯤ ꯇꯤꯕꯤ ꯌꯥꯝ ꯂꯩꯌꯦꯀꯣ
ꯍꯣꯏ ꯃꯈꯣꯏ ꯑꯗꯨ ꯃꯈꯣꯏꯒꯤꯗꯤ ꯃꯅꯨꯡꯗ ꯑꯗꯨꯝ ꯐꯖꯅ ꯖꯒꯥ ꯆꯥꯔꯒ ꯂꯩꯕꯒꯤꯀꯣ ꯅꯨꯡꯉꯥꯏꯕ
ꯍꯣꯏ ꯅꯪ ꯃꯅꯨꯡ ꯆꯪꯈ꯭ꯔꯕ꯭ꯔꯥ
ꯍꯣꯏ ꯅꯍꯥꯟ ꯆꯪꯈ꯭ꯔꯕꯅꯦ ꯑꯥ ꯃꯅꯨꯡ ꯍꯥꯏꯗꯤ ꯃꯈꯣꯏ ꯒꯦꯠ ꯀꯤ ꯃꯅꯨꯡꯅꯦ ꯃꯌꯨꯝꯗꯤ ꯆꯥꯡꯗꯦꯗ
ꯑꯣ ꯒꯦꯠꯀꯤ ꯃꯅꯨꯡ ꯆꯪꯕ ꯑꯩꯁꯨ ꯍꯧꯖꯤꯛ ꯀ꯭ꯂꯤꯄꯔ ꯌꯦꯡꯅꯤꯡꯉꯥꯏ ꯃꯣꯏꯒꯤ ꯁꯟꯗꯜ ꯂꯩꯕ꯭ꯔꯥ ꯂꯩꯇꯕ꯭ꯔꯥꯅ ꯑꯩꯅ ꯆꯪꯔꯒ ꯌꯦꯡꯂꯒ ꯀꯧꯕ ꯀꯥꯟꯗ ꯃꯥꯒꯤ ꯏꯃꯥ ꯂꯥꯛꯏꯅꯦ
ꯔꯨꯝ ꯃꯅꯨꯡꯗꯨꯁꯨ ꯐꯖꯅ ꯗꯦꯀꯣꯔꯦꯁꯟ ꯇꯧꯔꯕꯅꯤ ꯃꯈꯣꯏꯗꯤ
ꯍꯣꯏ ꯇꯧꯔꯝꯒꯅꯤꯗꯥ ꯃꯄꯥꯟꯗ ꯐꯖꯅ ꯇꯧꯕꯗꯨꯗꯤꯀꯣ
ꯎꯝ ꯑꯈꯣꯏꯗꯤ ꯁꯤꯝꯄꯜ ꯑꯣꯏꯃꯜꯂꯦꯀꯣ ꯑꯈꯣꯏ ꯌꯨꯝꯗꯤꯀꯣ
ꯎꯝ
ꯎꯄꯥꯏ ꯂꯩꯇ꯭ꯔꯦ ꯑꯉꯥꯡ ꯂꯩꯕꯅꯤꯅ
ꯎꯝ
ꯈꯔ ꯃꯈꯣꯏ ꯆꯥꯎꯔꯛꯑꯗꯤ ꯑꯗꯨꯝ ꯇꯧꯕ ꯍꯧꯔꯅꯤ ꯈꯣꯏꯁꯨ
ꯑꯉꯥꯡ ꯂꯩꯕꯗꯗꯤ ꯋꯥꯕꯅꯤ ꯃꯥꯒꯤ ꯑꯉꯥꯡꯗꯤ ꯌꯥꯝ ꯆꯥꯎꯈ꯭ꯔꯕ ꯃꯥꯜꯂꯤꯀꯣ
ꯍꯣꯏ ꯀ꯭ꯂꯥꯁ ꯑꯦꯠ ꯅꯥꯏꯟꯗ ꯑꯗꯨꯝ ꯀꯥꯈ꯭ꯔꯅꯤ ꯃꯥꯏꯗꯤ
ꯑꯣ
ꯑꯗꯨ ꯅꯨꯄꯥ ꯑꯃꯈꯛꯇ ꯑꯣꯏꯕꯒꯤꯀꯣ
ꯎꯝ ꯎꯝ
ꯑꯣ ꯅꯨꯄꯥ ꯑꯃꯈꯥꯛꯇ ꯃꯤ ꯀꯅꯥ ꯀꯅꯥ ꯃꯠꯇ ꯂꯩꯇꯦ
ꯎꯝ
ꯑꯁ ꯑꯗꯨꯗꯤ ꯌꯥꯗꯦꯅꯦ ꯅꯨꯄꯥꯁꯨ ꯐꯥꯏ ꯑꯗꯨ ꯑꯣꯏꯔꯁꯨ ꯅꯨꯄꯤꯅ ꯕꯦꯁꯅꯤꯗ
ꯈꯪꯗꯦꯗ
ꯅꯨꯄꯥꯗꯤ ꯂꯨꯍꯣꯡꯈ꯭ꯔꯗꯤꯀꯣ ꯃꯌꯨꯝ ꯄꯥꯟꯈ꯭ꯔꯗꯤ ꯑꯈꯣꯏ ꯅꯨꯨꯄꯤꯅ ꯏꯃꯥꯕꯨ ꯅꯨꯡꯁꯤꯕꯒꯨꯝꯅ ꯅꯨꯡꯁꯤꯕꯗꯣ ꯂꯩꯇꯦꯗꯥ
ꯈꯣꯏ ꯅꯨꯄꯤ ꯑꯈꯣꯏꯗꯤ ꯂꯨꯍꯣꯡꯈ꯭ꯔꯁꯨ ꯑꯗꯨꯝ ꯅꯨꯡꯁꯤꯕꯗꯣ
ꯍꯣꯏ
ꯅꯨꯡꯁꯤꯔꯁꯨ ꯀꯔꯤꯅꯣ
ꯑꯗꯨ ꯑꯣꯏꯔꯁꯨ ꯎꯄꯥꯏ ꯂꯩꯇꯕ ꯑꯈꯣꯏꯅ
ꯎꯝ
ꯌꯨꯝ ꯅꯤꯡꯁꯤꯡ ꯑ ꯍꯦꯛ ꯂꯨꯍꯣꯡꯈ꯭ꯔꯗꯤ ꯌꯨꯝ ꯅꯤꯡꯁꯤꯡꯅꯩ ꯍꯦꯛ ꯆꯠꯊꯣꯛꯄ ꯌꯥꯗꯦ ꯑꯦ ꯄꯥꯔꯃꯤꯁꯟ ꯐꯖꯅ ꯂꯧꯗ꯭ꯔꯦ ꯄꯥꯔꯃꯤꯁꯟ ꯂꯧꯗ꯭ꯔꯁꯨ ꯐꯖꯅ ꯀꯩꯅꯣ ꯇꯧꯗ꯭ꯔꯗꯤ ꯑꯩ ꯌꯨꯝ ꯃꯤ ꯀꯩꯅꯣ ꯇꯧ ꯃꯤ ꯑꯃ ꯑꯣꯏꯕꯒꯤ ꯌꯨꯝꯗꯤ ꯑꯅꯤ ꯅ ꯑꯣꯏꯔꯁꯨ ꯑꯈꯣꯏꯁꯦ ꯑꯩꯈꯣꯏ ꯑꯁꯦꯡꯕꯒꯤ ꯌꯨꯝꯅꯦ ꯑꯩꯈꯣꯏ ꯅꯨꯄꯥꯒꯤ ꯌꯨꯝꯅꯦ ꯑꯗꯨꯃꯥꯏꯅ ꯇꯧꯕꯒꯤ
ꯅꯨꯄꯥ ꯀꯣꯏꯗ꯭ꯔꯣ ꯍꯧꯖꯤꯛꯀꯥꯟꯗꯤ ꯅꯪ
ꯍꯥꯥ
ꯅꯨꯄꯥ ꯀꯣꯏꯗ꯭ꯔꯣ ꯍꯧꯖꯤꯛꯀꯥꯟꯗꯤ
ꯈꯪꯗꯦꯗ
ꯑꯈꯣꯏꯒꯤ ꯅꯨꯄꯥ ꯀꯣꯏꯌꯨꯅꯦ
ꯋꯥꯠꯂꯤꯗ ꯑꯩꯈꯣꯏꯒꯤ
ꯍꯥꯥ
ꯋꯥꯠꯂꯤꯑꯦꯕ ꯑꯩꯈꯣꯏꯒꯤꯗꯤ
ꯆꯍꯤ ꯀꯌꯥ ꯁꯨꯔꯦꯀꯣ ꯅꯪ ꯎ ꯑꯥ ꯑꯥ ꯍꯥꯏꯒꯅꯨ
ꯆꯍꯤꯁꯨ ꯌꯥꯝ ꯁꯨꯔꯝꯔꯣꯏꯗ ꯅꯪꯗꯤ ꯌꯥꯅꯤꯗ
ꯑꯗꯨ ꯈꯨꯟꯗ ꯀꯣꯂꯦꯖꯀꯨꯝꯕ ꯁ꯭ꯀꯨꯜꯒꯨꯝꯕ ꯀꯥꯗ꯭ꯔꯗꯤ ꯈꯨꯟꯗ ꯂꯩꯔꯗꯤ ꯄꯨꯔꯥ ꯁꯔꯤ ꯂꯩꯁꯥꯕꯤ ꯁꯥꯔꯤ ꯑꯣꯏꯈ꯭ꯔꯅꯤ ꯑꯩ ꯈꯣꯏꯁꯨ
ꯎꯪ ꯍꯨ ꯂꯥꯏꯔꯤꯛ ꯇꯝꯗ꯭ꯔꯗꯤ ꯅꯪꯅ ꯍꯦꯠ ꯇꯥꯅꯤ
ꯍꯣꯢ
ꯃꯤ ꯃꯌꯥꯝ ꯅꯪꯕꯨ ꯂꯨꯍꯣꯡꯈ꯭ꯔꯣ ꯂꯨꯍꯣꯡꯈ꯭ꯔꯣ ꯍꯥꯏꯔꯅꯤ ꯌꯨꯝ ꯆꯠꯂꯗꯤ ꯍꯧꯖꯤꯛꯀꯥꯟ
ꯑꯝ ꯍꯨ ꯍꯧꯖꯤꯛ ꯍꯧꯖꯤꯛꯇꯤ ꯑꯗꯨꯃꯥꯏꯅ ꯍꯥꯏ ꯍꯥꯏꯕ ꯍꯧꯗ꯭ꯔꯤ ꯃꯈꯣꯏ ꯋꯥꯠꯂꯤꯕꯖꯥꯠꯅꯦ ꯃꯈꯣꯏꯁꯨ ꯈꯪꯕ ꯃꯥꯜꯂꯦ
ꯑꯣ ꯍꯧꯗ꯭ꯔꯤ
ꯍꯣꯢ
ꯎꯝ ꯃꯣꯏꯅ ꯍꯧꯗ꯭ꯔꯗꯤ ꯌꯥꯏ ꯑꯁꯤꯗꯒꯤ ꯆꯍꯤ ꯑꯃ ꯑꯅꯤ ꯂꯩꯔꯗꯤꯀꯣ ꯍꯥꯢꯕ ꯍꯧꯔꯅꯤ ꯎꯝ ꯑꯩ ꯂꯨꯍꯣꯡꯗ꯭ꯔꯤꯉꯩꯗꯁꯨ ꯑꯗꯨꯝ ꯇꯧꯕꯅꯦ ꯍꯦꯛ ꯌꯨꯝ ꯂꯩꯔꯗꯤ ꯂꯨꯍꯣꯡꯈ꯭ꯔꯣ ꯏꯕꯦꯝꯃꯥ ꯍꯥꯏꯕꯅꯤ ꯅꯪꯕꯨ ꯅꯨꯡꯁꯤꯕꯒꯤ ꯍꯥꯏꯕꯅꯤꯀꯣ ꯍꯥꯏꯔꯒꯀꯣ
ꯅꯨꯡꯁꯤꯕꯒꯤ ꯋꯥꯍꯜꯂꯣ ꯍꯥꯏꯕꯖꯥꯅꯦ ꯃꯈꯣꯏꯁꯦ
ꯑꯗꯨ ꯊꯨꯅ ꯂꯨꯍꯣꯡꯕꯁꯨ ꯐꯕꯅꯦꯗ ꯍꯧꯖꯤꯛꯀꯥꯟꯗꯤ ꯄ꯭ꯔꯣꯕ꯭ꯂꯦꯝ ꯂꯩꯇꯦꯕ ꯑꯩꯒꯤ ꯏꯃꯥꯟꯅꯕꯤ ꯈꯣꯏꯗꯣ ꯇ꯭ꯋꯦꯟꯇꯤ ꯐꯥꯏꯚ ꯇ꯭ꯋꯦꯟꯇꯤ ꯇꯨꯒꯨꯝꯕꯗ ꯂꯨꯍꯣꯡꯕ ꯃꯤꯁꯤꯡꯁꯦ ꯑꯉꯥꯡ ꯄꯣꯛꯄꯒꯨꯝꯕ ꯄ꯭ꯔꯣꯕ꯭ꯂꯦꯝ ꯂꯩꯇꯦꯅꯦ ꯂꯣꯏ ꯂꯥꯏꯅ ꯄꯣꯛꯄꯅꯦ ꯃꯣꯏꯗꯤ ꯆꯍꯤꯅ ꯀꯩꯅꯣ ꯌꯥꯝꯈ꯭ꯔꯗꯤ ꯄ꯭ꯔꯣꯕ꯭ꯂꯦꯝ ꯌꯥꯝ ꯂꯩꯕ ꯄꯣꯛꯄ ꯀꯥꯟꯗꯁꯨ ꯄꯣꯛꯇ꯭ꯔꯤꯉꯩꯁꯨ ꯑꯗꯨꯢꯅꯦ
ꯇꯤ ꯑꯣꯏꯕꯖꯥꯠꯅꯦ
ꯎꯝ
ꯄꯨꯔꯥ ꯁꯦꯂꯦꯕ꯭ꯔꯤꯇꯤꯁꯒꯨꯝꯕꯥ ꯑꯣꯢꯔꯗꯤ ꯑꯗꯨꯝ ꯌꯥꯢ ꯍꯥꯍꯥ
ꯎꯝ ꯃꯣꯏꯗꯤ ꯄꯩꯁꯥ ꯂꯩꯕꯅꯤꯅ ꯀꯣ
ꯇꯦꯂꯔ ꯁꯋꯨꯏꯞ ꯀꯨꯝꯕ
ꯅꯪ ꯑꯗꯨ ꯄꯥꯝꯕ꯭ꯔꯣ
ꯍꯣꯏ
ꯎꯝ ꯆꯂꯤꯅꯥꯕꯨꯗꯤ ꯄꯥꯝꯗꯦ
ꯁꯦꯂꯤ ꯁꯦꯟ ꯁꯦꯂꯤꯅꯥꯁꯨ ꯑꯗꯨꯝ ꯐꯖꯩ ꯃꯥ ꯄꯨꯔꯥ ꯐꯦꯃꯤꯅꯤꯟ ꯑꯣꯏꯀꯣ ꯃꯥꯒꯤ ꯂꯨꯛꯁꯤ
ꯇꯦꯂꯔ ꯁꯨꯏꯐꯗꯤ ꯑꯩꯗꯤ ꯄꯥꯝꯗꯦꯗ ꯑꯩꯒꯤ ꯔꯁꯤ ꯌꯥꯎꯗꯦ
ꯑꯗꯨꯃꯥꯏ ꯇꯧ ꯍꯥꯏꯕꯗ ꯈꯪꯗꯦ ꯅꯪꯒꯤ ꯃꯔ ꯃꯆꯨꯝ ꯃꯔꯛ ꯃꯇꯛꯇꯨꯗꯤ ꯌꯥꯝ ꯐꯖꯕ ꯊꯣꯔꯛꯑꯕ ꯑꯗꯨ ꯃꯔꯛ ꯃꯔꯛꯇꯗꯤ ꯔꯁꯤ ꯌꯥꯎꯗꯕꯗꯣ
ꯎꯝ ꯅꯨꯄꯤꯒ ꯅꯨꯄꯥꯁꯤꯡꯁꯦ
ꯃꯨꯀꯜꯂ ꯑꯩꯅ ꯀꯩꯅꯣ ꯊꯣꯛꯄ ꯃꯥꯂꯦꯀꯣ ꯃꯥ ꯇꯣꯟꯊꯣꯛꯄ ꯃꯥꯜꯂꯦꯀꯣ
ꯎꯝ ꯀꯅꯥ
ꯅꯣꯏ ꯑꯩꯉꯣꯟꯗꯁꯨ ꯑꯌꯥꯡ ꯌꯥꯝ ꯂꯩꯕ꯭ꯔꯣ ꯑꯉꯥꯡ ꯌꯥꯝ ꯂꯩꯕ꯭ꯔꯣ
ꯂꯩꯌꯦ ꯃꯔꯤꯔꯥ
ꯌꯥꯝ ꯁꯥꯊꯤꯗ꯭ꯔꯣ
ꯎꯝ ꯃꯔ ꯃꯔꯛꯇꯗꯤ ꯑꯉꯥꯡ ꯑꯣꯏꯕꯅꯤꯅ ꯑꯗꯨꯝ ꯑꯩꯗꯤ ꯆꯩꯔꯒ ꯂꯩꯕꯅꯤ ꯃꯈꯣꯏꯕꯨ
ꯍꯣꯏ ꯍꯣꯏ ꯍꯥꯔꯦ
ꯀꯤꯁꯨ ꯀꯤꯗꯦ ꯑꯩꯕꯨꯗꯤ ꯑꯈꯣꯏꯁꯦ ꯍꯣꯏ ꯑꯩꯕꯨꯗꯤ ꯀꯤꯁꯨ ꯀꯤꯗꯦ ꯃꯈꯣꯏꯁꯦ
ꯎꯝ ꯀꯤꯗꯕꯅꯦ ꯍꯥꯏꯔꯁꯨ ꯍꯣꯏ ꯍꯣꯏ ꯍꯥꯏꯔꯒ ꯏꯟꯗꯕꯅꯦ
ꯈꯣꯏ ꯈꯨꯜꯗꯒꯤ ꯀꯩꯅꯣ
ꯈ꯭ꯔꯤꯁꯃꯥꯁꯀꯗꯤ ꯑꯃꯨꯛꯒ ꯈꯣꯟ ꯆꯠꯇꯣꯏꯔ ꯀꯃꯥꯏꯅ ꯇꯧꯔꯅꯤ
ꯈꯔꯤꯁꯃꯥꯁꯅ ꯍꯣꯏ ꯈꯨꯟ ꯆꯠꯀꯅꯤ ꯈꯨꯟ ꯆꯠꯇ꯭ꯔꯗꯤ ꯌꯥꯗꯦ ꯍꯩꯌꯦ
ꯎꯝ
ꯈꯨꯟ ꯆꯠꯅꯤꯡꯉꯥꯏ ꯑꯈꯣꯏ ꯅꯨꯄꯥꯁꯨ ꯊꯣꯛꯅꯤ ꯍꯥꯏ ꯑꯗꯨ ꯗꯤꯁ ꯌ꯭ꯔꯗꯤ ꯁꯤꯗ
ꯁꯤꯗ ꯂꯩ ꯂꯩꯔꯒ ꯈ꯭ꯔꯤꯁꯃꯥꯁ ꯐꯥꯎꯕ ꯁꯤꯗ ꯂꯩꯒꯦ ꯌꯨꯝꯗ ꯇꯃꯦꯡꯂꯣꯡꯗ ꯑꯩ ꯍꯦꯛ ꯄꯣꯛꯄ ꯂꯣꯏꯔꯒ ꯀꯣ
ꯑꯣ ꯅꯠꯇꯦ ꯑꯣ ꯃꯥꯒꯤ ꯊꯕꯛꯇꯤ ꯀꯃꯥꯏꯟ ꯇꯧꯔꯅꯤ ꯑꯗꯨ ꯁꯞꯁꯇꯤꯇ꯭ꯌꯨꯠꯀꯨꯝꯕ ꯑꯗꯨꯝ ꯊꯝꯗꯣꯏꯔꯥ
ꯊꯕꯛꯇꯣ ꯃꯥꯗꯤ ꯑꯃꯨꯛꯀ ꯆꯠꯂꯒ ꯇꯧꯒꯅꯤ ꯑꯗꯨ ꯈ꯭ꯔꯤꯁꯃꯥꯁꯀꯨꯝꯕꯗ ꯍꯜꯂꯛꯀꯅꯤ ꯑꯉꯥꯡ ꯄꯣꯛꯅꯤꯡꯉꯥꯏ ꯃꯥ ꯂꯥꯛꯀꯅꯤ ꯄꯣꯛꯄ ꯂꯣꯏꯔꯒ ꯃꯥ ꯆꯪꯒꯅꯤ ꯑꯩ ꯇꯃꯦꯡꯂꯣꯡ ꯆꯠꯀꯅꯤ ꯑꯗꯨꯒꯥ ꯈ꯭ꯔꯤꯁꯃꯥꯁ ꯃꯇꯝꯗ ꯃꯥ ꯂꯥꯛꯀꯅꯤ ꯑꯗꯨ ꯅꯤꯌꯨ ꯌꯥꯔ ꯇꯧꯂꯒ ꯏꯕꯥꯅꯤꯁꯦ ꯆꯠꯀꯦ ꯇꯧ
ꯑꯥ ꯑꯥ ꯅꯨꯡꯉꯥꯏꯔꯅꯤ ꯑꯗꯨꯗꯤ
ꯎꯝ ꯑꯉꯥꯡ ꯌꯥꯝ ꯑꯉꯥꯡ ꯑꯣꯏꯔꯗꯤꯀꯣ ꯏꯕꯥꯅꯤ ꯈꯛꯇ ꯂꯩꯕꯗꯣ ꯈꯔ ꯀꯤꯑꯦꯕꯀꯣ ꯑꯗꯨꯒꯤꯅꯤꯗꯥ
ꯑꯉꯥꯡ ꯀꯩꯅꯣꯅꯤ ꯃꯤ ꯌꯥꯝꯔꯗꯤꯀꯣ ꯊꯕꯛꯁꯨ ꯆꯦꯟꯕꯅꯦ ꯑꯉꯥꯡ ꯌꯥꯝꯗ꯭ꯔ ꯃꯤ ꯌꯥꯝꯗ꯭ꯔꯗꯤ